ꯍ ꯍꯣꯏ ꯇꯥꯔꯤꯌꯦ
ꯎꯝ ꯀꯩꯗꯧꯔꯒꯦ
ꯑꯗꯨꯝ ꯀ꯭ꯔꯁ ꯇꯧꯗ ꯑꯗꯨꯝ ꯆꯥꯛꯆꯥ ꯇꯧꯔꯒ ꯐꯝꯂꯤ
ꯑꯁ ꯉꯗꯦꯍꯦ ꯍꯧ ꯆꯥꯎꯕꯗꯤꯦ
ꯅꯨꯡꯊꯤꯟꯜꯗ ꯀꯔꯤꯁꯨ ꯆꯥꯗꯕꯅꯤꯅꯀꯣ ꯉꯟꯅ ꯆꯥꯗ꯭ꯔꯗꯤ ꯉꯁꯤꯗꯤ ꯉꯁꯤꯔ ꯆꯦꯡꯒꯨꯝꯒ ꯆꯦꯡꯒꯨꯝ ꯀꯥꯡꯉꯧ ꯑꯃ ꯇꯧꯔꯦ ꯑꯗꯨꯒ ꯏꯔꯣꯏ ꯃ ꯈꯣꯡ ꯑꯃ ꯆꯝꯐꯨꯠ ꯐꯨꯜ ꯂꯦ
ꯆꯦꯡꯒꯣꯝꯁ ꯌꯥꯝ ꯍꯣꯡꯝꯗꯥꯏꯅꯤ ꯅꯔꯣꯝꯗꯥꯏ ꯑꯗꯨꯝ ꯆꯥꯏꯅꯤ
ꯎꯝ ꯍꯣꯏ ꯉꯁꯤꯗꯤ ꯆꯦꯡꯒꯨꯝꯗꯣ
ꯑꯥ
ꯑꯥ ꯈꯨꯟꯗꯒꯤ ꯊꯥꯔꯛꯄꯅꯦ ꯑꯁꯤꯗꯒꯤ ꯅꯠꯇꯦ ꯍꯋꯥꯏꯠ ꯇꯅꯦ ꯔꯦꯠ ꯀꯂꯔ ꯇ ꯅꯠꯇꯦ ꯍꯣꯏ ꯆꯕꯖ ꯑꯗꯨꯅ ꯑ
ꯑꯣꯗ ꯍꯔꯝꯅꯤꯍꯦ
ꯍꯣꯏ ꯍꯥꯎꯋꯦ ꯀꯥꯡꯉꯧ ꯀꯥꯡꯉꯧ ꯆꯥꯈ꯭ꯔꯦ ꯅꯣꯏ ꯗꯀꯔꯤ ꯃꯊꯅ
ꯑꯩꯈꯣꯏꯗꯤ ꯎꯁꯣꯏ ꯐꯨꯠ ꯂꯩꯔꯦꯗꯩꯗ
ꯑꯣ ꯑꯣꯁꯣꯏ ꯑꯊꯪꯕꯗꯨꯔꯣ
ꯑꯥꯎ ꯁꯣꯏ ꯀꯅꯤꯗꯣ ꯑ ꯀꯪ ꯅꯠꯇꯕꯀꯣ ꯑꯆꯧꯕ
ꯍꯣꯏ ꯎꯝ
ꯎꯝ ꯕ꯭ꯂꯦꯟꯟ꯭ꯔꯦꯒ ꯆꯄꯨ ꯆꯥꯒꯦ ꯌꯦꯅ
ꯑꯣ ꯍꯣꯏ ꯑꯗꯨ ꯑꯗꯨ ꯃꯦꯜꯂꯣ ꯑꯗꯨ ꯃ ꯂꯣꯏꯕ ꯍꯥꯞꯂꯒꯀꯣ
ꯍꯥꯥ
ꯃꯦꯜꯂꯣ ꯃꯦꯂꯣ ꯃꯖꯕ ꯍꯕꯅꯦ ꯍꯥꯎꯔꯁꯨ ꯊꯨꯝꯕꯅꯤꯅ ꯑꯩ ꯄꯥꯛ ꯄꯥꯝꯗꯦ
ꯑꯍ
ꯃꯔꯛ ꯃꯔꯛ ꯃꯔꯛꯇꯤ ꯆꯥꯏ ꯍꯥꯟꯅꯀꯣ ꯑꯗꯨꯝ ꯋꯥꯔꯤ ꯇꯧꯒꯦꯀꯣ ꯍꯥꯟꯅ ꯑꯉꯥꯡ ꯑꯣꯏꯔꯤꯉꯩ ꯏꯃꯥꯗꯣ ꯑꯗꯨ ꯊꯣꯡꯕ ꯑꯗꯨꯒ ꯃꯦꯠꯄ ꯑꯩꯗ ꯆꯥꯅꯤꯡꯗꯕꯤ ꯀꯞꯄꯅꯤꯅꯦ ꯍꯧꯖꯤꯛꯐꯥꯎ ꯀꯥꯎꯕ ꯉꯝꯗꯦ
ꯎꯁꯣꯏ ꯎꯝ ꯑꯁꯣꯏꯁꯨ ꯑꯗꯨꯝ ꯀꯩ ꯍꯥꯏꯁꯤꯔꯥ ꯃꯈꯜ ꯃꯈꯥ ꯂꯩꯕꯅꯤꯅꯀꯣ ꯌꯥꯝ ꯍꯦꯟꯅ ꯊꯨꯝꯕꯒꯤꯁꯨ ꯖꯥꯁꯨ ꯂꯩꯌꯦ ꯑꯗꯨ ꯈꯔ ꯈꯔ ꯊꯣꯗꯕ ꯑꯣꯖꯥꯔꯁꯨ ꯂꯩꯌꯦꯕ
ꯍꯣꯏ ꯑꯩꯈꯣꯏꯗ ꯑꯩꯈꯣꯏꯗ ꯂꯩꯕꯗꯣ ꯊꯨꯝꯕꯗꯨꯅꯦꯕ ꯋꯥ ꯑꯆꯧꯕꯗꯣ
ꯍꯣꯏ
ꯍꯋꯥ ꯑꯆꯧꯕꯒꯤ ꯎꯠꯁꯣꯏꯗꯨꯅꯦꯕ ꯑꯗꯨ ꯑꯩꯉꯣꯟꯗ ꯆꯥꯟꯅꯗꯕ
ꯃꯤꯅ ꯌꯣꯛꯄꯒꯤ ꯎꯁꯣꯏꯁꯤꯗꯤ ꯆꯥꯎꯁꯨ ꯆꯥꯎꯒꯅꯤ ꯑꯗꯨ ꯃꯍꯥꯎꯁꯨ ꯑꯗꯨꯝ ꯊꯣꯅꯤ ꯊꯣꯝꯅꯤꯍꯦ
ꯍꯣꯏ ꯊꯨꯝꯕ ꯊꯨꯝꯕꯗꯣ ꯑꯩꯉꯣꯟꯗ ꯆꯥꯟꯅꯗꯕ ꯑꯗꯨꯗꯣ
ꯁꯤ ꯖꯪꯒꯥꯜꯗꯨꯒꯨꯝꯕ ꯆꯤꯡꯗ ꯂꯩꯕꯁꯤꯡꯗꯤ ꯈꯔ ꯑꯗꯨꯝ ꯊꯨꯝ ꯊꯣꯝꯗꯕꯅꯤꯅ ꯑꯇꯣꯞꯄꯁꯤꯡꯗꯤ ꯊꯨꯝꯕ ꯖꯥꯔꯠꯁꯨ ꯂꯩꯌꯦ
ꯊ ꯊꯨꯝꯕ ꯖꯥꯠꯅꯦ ꯑꯩꯈꯣꯏ ꯌꯨꯝ ꯃꯈꯥꯗ ꯌꯥꯝ ꯊꯥꯏꯕ ꯑꯗꯨ ꯋꯥꯗꯣ
ꯑ ꯑꯗꯨꯒꯤꯅꯦ
ꯎꯝ
ꯑꯗꯣ ꯃꯤꯅ ꯑꯇꯣꯞꯄꯒꯤ ꯆꯥꯔꯤꯕꯅꯤꯅ ꯑꯩꯈꯣꯏ ꯂꯥꯏ ꯋꯥꯗꯣ ꯆꯥꯅꯤꯡꯉꯦ ꯍꯥꯢꯔꯗꯤ
ꯎꯝ ꯑꯗꯨꯗꯤ ꯈꯔ ꯋꯥꯠꯂꯤ ꯃꯥ ꯃꯥꯜꯂꯦ
ꯊꯣꯛꯄꯗꯤ ꯊꯣꯛꯄ ꯍꯧꯕ ꯃꯥꯜꯂ ꯃꯩ ꯃꯥꯏ ꯆꯥꯛꯒꯠꯂꯝꯕꯀꯣ ꯑꯗꯨ ꯃꯐꯝꯗꯨꯗꯤ ꯊꯣꯛꯄ ꯍꯧꯢꯅꯦ
ꯑꯩꯈꯣꯏ ꯑꯩꯈꯣꯏꯔꯣꯝꯗꯗꯤꯀꯣ
ꯎꯝ
ꯎꯝ ꯂꯩꯕꯥꯛ ꯃꯅꯨꯡꯗ ꯈꯔ ꯊꯤꯟꯗꯣꯛꯄ ꯍꯧ ꯂꯩꯕꯥꯛꯇꯣ ꯈꯔ ꯆꯦꯛꯈꯥꯏꯕ ꯂꯩꯇ꯭ꯔꯥ ꯑꯗꯨꯒꯥꯟꯗ ꯇꯧꯔꯒ ꯇꯧꯔꯒ ꯆꯥꯛꯏ ꯍꯥꯏꯌꯦ ꯑꯩꯈꯣꯏ ꯈꯨꯟꯒꯤ ꯃꯤ ꯅꯠ ꯅꯠꯇꯕ ꯑꯇꯣꯞꯄ ꯑꯩꯁꯨ ꯈꯪꯕ꯭ꯔꯥ ꯍꯟꯗꯛ
ꯑꯇꯣꯞꯄꯁꯤꯡ ꯎꯕꯁꯤꯡ ꯂꯧꯔꯝꯅꯤꯅꯦ
ꯎꯝ ꯑꯩꯈꯣꯏ ꯈꯨꯟꯗꯤ ꯑꯗꯨꯃꯥꯏꯅ ꯇꯧꯔꯒ ꯆꯥꯟꯅꯗꯦꯕ
ꯑꯣ
ꯃꯤꯒꯤ ꯈꯨꯟꯒꯤ ꯃꯤ ꯑꯃ ꯑꯃ ꯖꯥꯠ ꯑꯃ ꯂꯩꯌꯦ
ꯎꯝ ꯎꯝ
ꯑ ꯑꯇꯣꯞꯄꯒꯥꯟꯗ ꯍꯥꯏꯕꯤꯒꯦ
ꯑꯣ ꯑꯩꯈꯣꯏꯗꯤ ꯑꯩꯈꯣꯏꯗꯤ ꯁꯤ ꯑꯗꯨꯒꯤ ꯂꯩ ꯋꯥꯗꯨ ꯀꯩꯅꯣꯅꯤꯅꯀꯣ ꯑꯩꯈꯣꯏꯅ ꯊꯥꯕꯅꯤꯅ ꯆꯥꯎ ꯆꯥꯎꯋꯦ ꯑꯗꯨ ꯍꯧꯔꯦ ꯍꯥꯏꯌꯦꯕ ꯍꯧꯔꯦ ꯍꯥꯏ ꯃꯊꯪ ꯂꯥꯛꯄꯗ ꯊꯥꯔꯛꯀꯦ ꯍꯥꯏ ꯍꯥꯏꯔꯅꯤ ꯅꯪꯐꯥꯎ ꯆꯥꯕ ꯐꯪꯗ꯭ꯔꯤꯕꯅꯦꯕ
ꯍꯣꯏ ꯑꯩꯈꯣꯏꯁꯨ ꯆꯥꯕ ꯍꯧꯗ꯭ꯔꯦ ꯑꯗꯨꯗꯣ ꯑꯁ ꯃꯇꯝ ꯑꯣꯏꯔꯤꯉꯩ ꯆꯥꯕ ꯉꯝꯗꯦꯗ ꯊꯥꯔꯛꯄꯁꯤ ꯈꯨꯟꯗꯒꯤ ꯉꯁꯤ ꯉ ꯁꯤ ꯏꯔꯣꯏ ꯁꯥꯒ ꯉꯁꯥꯏ ꯆꯦꯡꯒꯨꯝꯗꯣ ꯑꯗꯨ ꯊꯥꯔꯛꯄ
ꯑꯣ ꯑꯗꯨꯁꯨ ꯆꯥꯔꯦ ꯑꯗꯨꯒ ꯅꯍꯥꯜꯗꯣ ꯆꯦꯡꯒꯨꯝ ꯆꯦꯡꯒꯨꯝꯗꯣ
ꯎꯝ
ꯑꯗꯨ ꯑꯇꯩꯄꯨꯗꯤ ꯆꯥꯕꯥ ꯐꯪꯗ꯭ꯔꯦ ꯀꯥꯡꯂꯒ ꯒꯣ ꯃꯣꯏꯅ ꯌꯨꯝꯗ ꯀꯥꯟꯉꯒ ꯊꯔꯛꯄ ꯈꯔ ꯆꯥꯕ ꯐꯪꯉꯦ ꯈꯨꯟꯗꯒꯤ ꯎꯝ ꯑꯩꯗꯤ ꯐ꯭ꯔꯦꯁꯁꯨ ꯆꯥꯅꯤꯡꯉꯦꯕ
ꯍꯣꯏ ꯑꯩꯈꯣꯏꯗꯤ ꯉꯁꯤ ꯐꯥꯔꯒ ꯍꯌꯦꯡ ꯒꯥꯔꯤ ꯂꯥꯛꯑꯗꯤ ꯑꯗꯨꯝ ꯊꯥꯕ ꯅꯪꯉꯦꯕ ꯆꯥꯕ ꯐꯔꯦꯁꯇ
ꯅꯣꯏ ꯅꯣꯏꯒꯔꯤꯗꯤ ꯗꯥꯢꯔꯦꯛ ꯁꯤ ꯐꯪꯕꯒꯤ ꯑꯣꯏꯔꯝꯅꯤ ꯎꯝ ꯑꯩꯈꯣꯏꯗꯤ ꯃꯊꯥꯡ ꯃꯊꯥꯡ ꯑꯗꯨꯝ ꯆꯠꯄꯅꯤꯅꯀꯣ
ꯑꯩꯈꯣꯏꯒꯤꯗꯤ ꯊ꯭ꯔꯤ ꯑꯋꯔꯁ ꯊ꯭ꯔꯤ ꯑꯋꯔꯁ ꯅꯠꯇ꯭ꯔꯒ ꯐꯣꯔ ꯑꯋꯔꯁ ꯈꯛꯇ ꯑꯣꯏꯔꯝꯅꯤ
ꯎꯝ
ꯅꯥꯛꯏꯕ
ꯑꯣ
ꯆꯠꯂꯒ ꯍꯥꯏꯔꯛꯄ ꯉꯝꯃꯦꯕ
ꯎꯝ
ꯑꯌꯨꯛ ꯑꯌꯨꯛꯇ ꯆꯠꯂꯒ ꯍꯣꯔꯦꯟ ꯍꯜꯂꯛꯄ ꯉꯝꯃꯦꯕ ꯑꯁꯤꯗ ꯐꯣꯔꯒꯨꯝꯕꯗ ꯊꯨꯡꯕ
ꯎꯝ ꯎꯝ ꯑꯗꯨꯗꯤ ꯌꯥꯏꯅ
ꯎꯝ ꯌꯥꯏꯌꯦ ꯚꯔꯥꯗꯤ ꯊ꯭ꯔꯤ ꯍꯟꯗ꯭ꯔꯦꯗꯀꯨꯝ ꯂꯧꯋꯦꯕ
ꯑꯣ ꯑꯗꯨꯒꯤ ꯂꯦꯡꯒꯥꯥꯅꯤꯗ ꯑꯩꯈꯣꯏ ꯑꯩꯈꯣꯏꯔꯣꯝꯒꯤꯁꯨ ꯄꯨꯂꯞ ꯄꯨꯜꯂꯞ ꯊꯤꯗꯤ ꯑꯗꯨꯒꯤ ꯆꯥꯡꯅ ꯂꯩꯅ
ꯎꯝ ꯆꯠꯄꯒ ꯍꯜꯂꯞꯒ ꯁꯤꯛꯁ ꯍꯟꯗ꯭ꯔꯦꯗ ꯈꯛꯀ ꯇꯥꯏ
ꯎ ꯂꯣꯏꯅ ꯀꯥꯔꯦꯗ ꯚꯔꯥꯁꯤꯡꯁꯨꯇ
ꯑꯩ ꯉꯁꯤ ꯆꯪꯒꯦ ꯍꯥꯏꯔꯒ ꯒꯥꯔꯤ ꯑꯃꯨꯛꯀ ꯂꯩꯔꯝꯗ꯭ꯔꯕ
ꯎꯝ
ꯍꯣꯏ ꯑꯦꯅꯥꯖꯤꯦꯁ ꯊꯕꯛ ꯁꯨꯕ ꯍꯧꯔꯅꯤ ꯑꯩ ꯑꯗꯨ
ꯑꯩꯒꯤꯁꯨ ꯑꯩꯒꯤꯁꯨ ꯌꯥꯎꯔꯤꯅꯤ ꯑꯗꯣ ꯑꯁ ꯑꯩꯗꯤ ꯀꯗꯥꯏ ꯏꯁ ꯇꯜꯂꯗꯦꯗ
ꯑ ꯑꯗꯨ ꯈꯖꯤꯛ ꯈꯖꯤꯛ ꯐꯪꯕꯁꯨ ꯑꯗꯨꯝ ꯄꯩꯁꯥꯅꯤꯅꯦ
ꯃꯥꯅꯦ ꯑꯗꯨ ꯑꯣꯏꯔꯁꯨ ꯆꯠꯄꯗꯨꯣ
ꯑꯣ
ꯐꯔꯛ ꯇꯥꯕ ꯍꯥꯟꯅ ꯆꯪꯕꯗꯨ ꯍꯥꯟꯅ ꯆꯪꯕꯗꯨ ꯑꯩꯅ ꯆꯝꯅ ꯖꯅꯣꯔꯤꯗꯔ ꯀꯣ
ꯎꯝ
ꯖꯅꯋꯥꯔꯤ ꯃꯥꯔꯁꯅꯦ ꯍꯥꯏꯅ ꯆꯪꯕꯗꯣ ꯈꯨꯟ ꯆꯪꯕꯗꯣ
ꯑꯣ
ꯑꯗꯨꯒꯤ ꯖꯣꯕꯀꯥꯔ ꯍꯧꯔꯅꯤ ꯍꯥꯏꯅ ꯆꯪꯕꯅꯦꯕ ꯆꯪꯉꯒ ꯑꯁ ꯑꯩꯒꯤ ꯃꯤꯡꯗꯣ ꯑꯇꯣꯞꯄꯒꯤ ꯑꯇꯣꯞꯄ ꯑꯩꯈꯣꯏ ꯈꯨꯟꯒꯤ ꯄꯥꯔꯠ ꯋꯥꯟꯗꯨꯗ
ꯑꯝ
ꯂꯥꯞꯄꯤꯕ ꯂꯝꯕꯤ ꯑꯗꯨꯗ ꯑꯩꯒꯤ ꯃꯤꯡ ꯂꯩꯔꯝꯕꯒꯤ ꯑꯩꯁ ꯄꯔꯦꯠꯇꯤ ꯇꯥꯠꯇꯣꯛꯈ꯭ꯔꯕꯅꯤꯅꯦ
ꯑꯣ ꯄꯥꯔ ꯋꯥꯟ ꯅꯣꯏ ꯑꯣꯏꯅ ꯄꯥꯛꯔꯀꯦꯔꯥ
ꯑꯩꯈꯣꯏꯅ ꯄꯥꯔꯠ ꯊ꯭ꯔꯤ ꯑꯣꯏꯕ ꯑꯗꯨ ꯄꯥꯔꯠ ꯋꯥꯟꯗ ꯇꯥꯕ ꯑꯩꯒꯤ ꯃꯤꯡꯗꯣ ꯑꯗꯨꯒꯤ ꯆꯠꯄꯗꯣ ꯏꯊꯟꯇ ꯀꯗꯥꯏꯗꯒꯤ ꯂꯝꯕꯤ ꯂꯥꯞꯁꯨ ꯂꯥꯞꯄꯦ ꯑꯗꯨꯒꯤ
ꯑꯩꯈꯣꯏꯒꯤꯁꯨꯅꯦ ꯂꯥꯁ ꯂꯥꯁꯇ ꯇꯥꯕꯅꯦ ꯑꯩꯒꯤꯁꯨ ꯃꯤꯅ ꯂꯣꯏꯅ ꯀꯥꯞꯄ ꯃꯇꯨꯡꯗ ꯇꯥꯕ ꯉꯁꯤ ꯀꯥꯞꯄ ꯍꯧꯥꯔꯗꯤꯀꯣ
ꯎꯝ
ꯉꯁꯤꯅ ꯂꯥꯁ ꯇꯥꯕ ꯍꯌꯦꯡ ꯍꯌꯦꯡꯅ ꯐꯥꯔꯁ ꯇꯥꯕ ꯑꯗꯨꯃꯥꯏꯅ ꯇꯧꯋꯦ ꯑꯩꯈꯣꯏꯗꯤ
ꯑ
ꯀꯗꯣ ꯀꯞꯄ
ꯃꯣꯏꯅ ꯀꯥꯞꯄꯗꯤ ꯍꯣꯏ ꯖꯁ ꯐꯥꯔꯁ ꯇꯥꯗꯣ ꯑꯃꯨꯛ ꯂꯥꯁ ꯇꯥꯕꯁꯨ ꯂꯩꯔ ꯀꯣ ꯃꯣꯏꯅ ꯒ꯭ꯔꯨꯞ ꯒ꯭ꯔꯨꯞ ꯍꯥꯏꯕꯗꯣ ꯑꯗꯨꯝ ꯅꯨꯡꯇꯤ ꯅꯨꯡꯇꯤꯒꯤ ꯑꯗꯨꯝ ꯇꯣꯡꯉꯥꯜꯂꯦꯕꯀꯣ ꯃꯊꯪ ꯃꯊꯪ ꯑꯗꯨꯝ ꯑꯗꯨꯝ ꯇꯧꯕꯒꯤꯅꯤꯅꯕ ꯃꯤꯡ ꯌꯥꯎꯗꯕꯁꯤꯅꯦꯀ ꯑꯩ ꯈ꯭ꯋꯥꯏ ꯇꯜꯂꯤꯁꯦ ꯑꯩꯈꯣꯏ ꯈꯨꯟꯒꯤ ꯑꯩꯈꯣꯏ ꯈꯨ ꯑꯩꯈꯣꯏ ꯈꯨꯟ ꯃꯅꯥꯛꯇ ꯇꯥꯕꯒꯤꯗꯣ ꯑꯩꯒꯤ ꯃꯤꯡ ꯌꯥꯎꯗꯕ ꯑꯇꯣꯞꯄ ꯈꯨꯟꯗ ꯇꯥꯕ
ꯀꯔꯤꯒꯤꯔꯣ ꯆꯂꯨ
ꯃꯣꯏꯅ ꯂꯤꯁ ꯁꯦꯝꯕꯗꯨꯗ ꯈꯪꯗꯦ ꯁꯣꯏꯕꯁꯨ ꯂꯠꯂ ꯈꯪꯗꯦ ꯑꯃꯨꯛꯀ ꯆꯠꯂꯒ ꯁꯦꯝꯕꯤꯌꯨ ꯍꯥꯏꯔꯒꯁꯨ ꯈꯪꯗꯦ ꯑꯗꯨꯃ ꯂꯤꯗꯔꯁꯤꯡ ꯀꯃꯥꯏꯅ ꯇꯧꯖꯥꯔꯒ ꯈꯪꯗꯦ
ꯑꯁ ꯅꯪꯒꯤ ꯈꯨꯟ ꯁꯦꯝꯗꯅ ꯃꯤ ꯈꯨꯟ ꯁꯦꯝꯃꯣ ꯍꯥꯏꯁꯤꯗꯤ ꯁꯤ ꯑꯉꯛꯄꯅꯤ
ꯃꯥꯅꯦ ꯑꯩꯒꯤ ꯍꯥꯏꯦ ꯃꯤꯠ ꯑꯗꯨꯃꯥꯏ ꯀꯣ ꯑꯩꯒꯤ ꯑꯩꯈꯣꯏ ꯃꯤ ꯃꯤ ꯃꯉꯥ ꯇꯔꯨꯛꯗꯨ ꯑꯗꯨꯝ ꯇꯧꯋꯦ ꯎꯝ ꯃꯤ ꯃꯉꯥ ꯇꯔꯨꯛ ꯑꯗꯨꯝ ꯌꯥꯎꯋꯤ ꯈꯨꯟ ꯑꯇꯣꯞꯄ ꯈꯨꯟꯗ
ꯑꯣ ꯑꯩꯈꯣꯏꯗꯤ ꯑꯩꯈꯣꯏꯗꯤ ꯇꯧꯗꯦ ꯑꯗꯨꯃꯅ
ꯎꯝ ꯃꯤ ꯀꯩꯅꯣ ꯇꯧꯗꯣꯏꯅꯦ
ꯅꯣꯏꯁꯨ ꯄꯥꯊ꯭ꯔꯤ ꯅꯣꯏꯁꯨ ꯄꯥꯊ꯭ꯔꯤ ꯑꯣꯏꯕ꯭ꯔꯣ
ꯄꯥꯊ꯭ꯔꯤ ꯑꯣꯏ ꯍꯣꯏ
ꯑꯩꯈꯣꯏꯁꯨ ꯄꯥꯊ꯭ꯔꯤꯅꯦ
ꯄꯥꯠ ꯌꯥꯃꯅꯤꯅꯀꯣ ꯑꯗꯨꯝ ꯀꯩꯗꯣ ꯑꯩꯈꯣꯏ ꯄꯥꯠ ꯐ ꯏꯚ ꯐꯥꯎ ꯂꯩꯌꯦꯕ
ꯑꯦ ꯍꯣꯏ ꯊ꯭ꯔꯤꯈꯛꯇꯅꯦ
ꯑꯗꯨꯒꯤꯅꯦ ꯃꯣꯏꯅ ꯁꯦꯝꯕꯗ ꯃꯤ ꯍꯣꯏ ꯃꯤꯕꯨꯗꯤ ꯌꯥꯝꯅ ꯅꯠꯇꯦꯗ ꯑꯗꯨꯗ ꯃ ꯈꯥꯏꯕꯒꯤ ꯑꯗꯨꯝ ꯃꯐꯝꯗꯣ ꯈꯥꯏꯕ ꯑꯗꯨꯃꯥꯏꯅꯗꯤ ꯌꯥꯝ ꯋꯥꯅꯤꯕ ꯆꯠꯄꯗꯣ
ꯑꯣꯏ
ꯃꯊꯪꯗ ꯈꯪꯗꯦ ꯍꯧꯔꯦꯗꯤ ꯍꯥꯏꯗꯕꯗꯤ ꯅꯍꯥꯟꯗꯨ ꯍꯧꯔꯦꯗꯤ ꯍꯥꯏꯕ ꯑꯗꯨ ꯒ꯭ꯌꯥꯟ ꯇꯥꯗꯕ ꯑꯩꯁꯨ ꯍꯪ
ꯎꯝ ꯅꯪ ꯂꯧ ꯈꯨꯅꯤꯡꯕ ꯈꯨꯅꯤꯡꯕ ꯑꯗꯨꯝ ꯇꯧꯕ꯭ꯔꯣ
ꯑꯦ ꯅꯣꯏ ꯇꯧꯗꯦꯗ
ꯇꯧꯗꯦ ꯅꯪ ꯑꯦꯍ ꯑꯦ ꯇꯧꯕꯗꯣ ꯂꯣꯛ ꯈꯣꯟꯅꯤꯡꯕ꯭ꯔꯥ ꯍꯥꯏꯕꯅꯦ
ꯅꯨꯡꯁꯤꯠꯅꯒꯗꯤ ꯀꯨꯏꯔꯦ ꯆꯠꯄꯗꯤ ꯑꯁ ꯉꯔꯥꯡꯁꯨ ꯆꯠꯂꯦ
ꯑꯗꯨ ꯀꯩꯅꯣ ꯑꯩꯈꯣꯏꯒꯤ ꯃꯌꯥꯡꯅ ꯌꯣꯟꯕ ꯀꯩꯅꯣ ꯃꯨꯊ꯭ꯔꯨꯕꯤ ꯃꯥꯟꯕꯗꯣ
ꯑꯥ
ꯑꯗꯨ ꯑꯗꯨ ꯐꯨꯜꯂꯒ ꯊꯥꯛꯑꯣ ꯑꯗꯨ ꯌꯥꯝ ꯐꯥꯕꯅꯦ
ꯌꯥꯏ ꯌꯥꯔꯛꯇꯗꯤ ꯍꯣꯏ ꯑꯗꯨꯃꯥꯏꯅ ꯇꯧꯕ ꯇꯥꯔꯦ
ꯍꯧꯖꯤꯛ ꯏ ꯍꯣꯏ ꯂꯣꯛ ꯈꯨꯕ ꯃꯇꯝꯁꯨ ꯀꯣ ꯑꯗꯨꯝ ꯀꯩ ꯍꯥꯏꯁꯦ
ꯎꯝ
ꯎꯐꯨꯟꯒꯨꯝꯕ ꯌꯥꯝꯃꯔꯤ ꯁꯣꯏꯗꯕꯅꯤ
ꯍꯣꯏ ꯆꯥꯛ ꯏꯟꯖꯥꯡ ꯂꯣꯏꯗ꯭ꯔꯤ
ꯑꯗꯨꯗꯩ ꯁꯦꯝꯃꯝꯅꯤ ꯁꯤꯡꯖꯨ ꯁꯤꯡꯖꯨꯁꯦ
ꯎꯝ
ꯊꯥꯡꯖꯤꯡ ꯃꯥꯜꯂꯦ ꯃꯣꯏꯅ ꯄꯣꯔꯛꯄꯗꯣ ꯅꯨꯆꯥꯗ ꯃꯥꯜꯂꯦ
ꯑꯗꯨ ꯐꯖꯟ ꯆꯥꯒꯔꯣ ꯑꯩꯁꯨ ꯄꯨꯛ ꯐꯖꯟ ꯊꯟꯈ꯭ꯔꯦ
ꯅꯪꯗꯤ ꯉꯥꯟꯅꯥ ꯆꯥꯕꯒꯤꯅꯤꯅꯦ
ꯉꯁꯤꯗꯤ ꯆꯥꯛ ꯂꯥꯝꯕꯒꯥ ꯅꯨꯡꯊꯤꯟ ꯀꯔꯤꯁꯨ ꯆꯥꯗ꯭ꯔꯦꯕꯥ
ꯑꯗꯨ ꯑꯁ ꯉꯁꯥꯏ
ꯆꯥꯛ ꯆꯥꯛ ꯃꯨꯟꯕꯗꯤ ꯉꯁꯥꯏꯅ ꯃꯨꯟꯈ꯭ꯔꯦꯕꯥ ꯑꯩꯈꯣꯏ ꯄꯨꯡ ꯑꯥ
ꯑꯩ ꯁꯥꯅꯨ ꯅꯨꯡꯗꯥꯡꯒꯤ ꯆꯥꯛꯇꯣ ꯄꯨꯡ ꯇꯔꯨꯛ ꯑꯗꯨꯋꯥꯏ ꯆꯥꯕꯅꯦꯕꯥ
ꯑꯦ
ꯑꯗꯨꯒꯥ ꯄꯨꯡ ꯄꯨꯡ ꯕꯥꯔꯣ ꯑꯗꯨꯋꯥꯗꯥ ꯑꯃꯨꯛ ꯂꯥꯝꯕꯥ ꯋꯥꯏ
ꯑꯣ ꯑꯩꯈꯣꯏꯗꯤ ꯆꯥꯕꯨ ꯆꯥꯔꯗꯤ ꯂꯝꯗꯦ
ꯑꯩꯈꫭꯏ ꯍꯧꯒꯠꯔꯒ ꯍꯧꯒꯠꯂꯒꯥ ꯊꯤꯔꯒꯥ ꯆꯥꯛꯁꯨ ꯂꯣꯏꯔꯝꯗ꯭ꯔꯦ ꯑꯗꯨꯒꯥ ꯂꯣꯏꯁꯤꯂꯣ ꯂꯣꯏꯁꯤꯜꯂꯝꯃꯤꯕ
ꯑꯗꯨꯒꯥ ꯇꯨꯝꯕꯗꯣ ꯑꯌꯨꯛ ꯍꯧꯒꯠꯄꯗ ꯑꯩꯁ ꯐꯖꯅ ꯂꯥꯝꯃꯥ ꯂꯩꯔꯝꯕ ꯋꯥꯅꯤ ꯆꯥꯛꯇꯣ
ꯆꯥꯛꯇꯤ ꯐꯖꯅꯥ ꯂꯦꯝꯃꯤ ꯑꯩꯈꯣꯏꯗꯤ
ꯎꯝ ꯑꯁ ꯑꯩꯗꯤ ꯆꯥꯛ ꯈꯥꯡꯕꯥ ꯌꯥꯗꯅꯦ ꯄꯣꯛꯇꯥ ꯑꯗꯨꯝ
ꯎꯝ ꯂꯝꯕ ꯈꯥꯡ ꯎꯝ ꯒꯦꯁꯇ꯭ꯔꯤꯛ ꯂꯩꯕꯤꯅꯦ
ꯂꯩ ꯍꯣꯏ ꯍꯥꯟ ꯍꯥꯟꯅꯒꯤ ꯒꯥꯇꯤꯛ ꯂꯩꯔꯨꯕꯒꯤ ꯑꯗꯨꯝ ꯌꯥꯗꯦ ꯌꯥ꯭ꯔ°ꯕꯥ ꯈꯥꯡꯕ ꯌꯥꯗ꯭ꯔꯦꯕ ꯑꯗꯣ ꯍꯦꯛ ꯂꯥꯝꯕꯥ ꯍꯧꯔꯕ ꯑꯩꯗꯤ ꯑꯗꯨꯝ ꯊꯤꯔꯒꯥ ꯆꯥꯔꯤꯅꯤ ꯈꯤꯇꯪ ꯑꯣꯏꯔꯁꯨ
ꯎꯝ ꯍꯣꯏ ꯆꯥꯕꯥ ꯐꯩꯌꯦ
ꯎꯝ ꯍꯦꯟꯖꯤꯟꯅꯥ ꯈꯥꯡꯉꯤ ꯄꯨꯛꯁꯦ ꯑꯃꯨꯛ ꯕꯔꯥ ꯀꯥꯔꯗꯧꯕꯥ ꯅꯨꯡꯁꯤꯠ ꯀꯥꯔꯒꯥ ꯒꯌꯥꯁ ꯂꯩꯔꯝꯗ°
ꯐꯖꯅꯗꯤ ꯂꯥꯑꯒꯟꯗꯥꯗꯤ ꯏꯁꯤꯡ ꯌꯥꯝ ꯊꯛꯀꯠꯂꯦꯄꯥ ꯑꯩꯁꯦ꯫
ꯎꯝ ꯍꯣꯏ ꯏꯁꯤꯡ ꯊꯥꯛꯄ ꯏꯁꯤꯡꯁꯨ ꯊꯥꯛꯑ ꯑꯩꯁꯨ ꯌꯥꯝ ꯊꯥꯏ ꯏꯁꯤꯡꯕꯨꯗꯤ
ꯑꯏ ꯅꯨꯃꯤꯠ ꯑꯃꯥ ꯑꯃꯥꯗ ꯏꯁꯤꯡ ꯑꯩꯅ ꯊꯛꯄꯗꯤ ꯂꯥꯏꯗꯦ
ꯏꯁꯤꯡ ꯊꯛꯄꯗꯣ ꯌꯥꯝ ꯊꯛꯄꯗꫭ ꯐꯔꯝꯅꯤ ꯍꯛꯆꯥꯡꯒꯤꯁꯨ ꯀꯥꯅꯩ
ꯑꯗꯨꯒꯥ ꯍꯨꯃꯥꯡꯁꯨꯅꯤ ꯊꯣꯛꯀꯜꯂꯦꯕꯥ ꯎꯃꯥꯡ ꯊꫭꯛꯔꯁꯨ꯫
ꯏꯁꯤꯡ ꯌꯥꯝꯅ ꯊꯛꯄꯒꯤ ꯑꯗꯨꯝ ꯃꯄꯥꯟꯁꯨ ꯀꯨꯏꯅ ꯊꯣꯛꯍꯜꯂꯦꯕ ꯑꯗꯨꯒꯥ ꯀꯣ
ꯎꯝꯝ ꯍꯨꯃꯥꯡ ꯊꯣꯛꯂꯁꯨ ꯀꫭ ꯅꯞ ꯅꯞ ꯇꯧꯗꯕꯥ꯫ ꯃꯍꯤ ꯖꯣꯔ ꯖꯣꯔ ꯇꯥꯕꯗꯣ ꯑꯗꯨꯃꯥꯏꯅ ꯇꯧꯕ꯫
ꯉꯁꯥꯏꯗꯤ ꯍꯨꯃꯥꯡꯗꯤ ꯍꯖꯅꯥ ꯊꯣꯛꯑꯦ ꯍꯦ ꯍꯥꯍꯥ
ꯑꯇꯣꯞ ꯄꯗꯤ ꯊꯣꯛꯇꯦ ꯃꯥꯏꯗꯥ ꯉꯛꯇꯥ꯫
ꯑꯗꯨꯒꯤ ꯃꯄꯥꯟ ꯊꯣꯛꯄꯥꯁꯨ ꯌꯥꯗꯦꯕꯥ ꯀꯦꯕꯁꯨ ꯌꯥꯗꯦꯕꯥ ꯑꯩꯒꯤ ꯃꯥꯏꯁꯦ ꯃꯦꯀꯞ ꯑꯥꯑ ꯃꯦꯀꯞ ꯇꯧꯕ ꯌꯥꯗꯦꯕꯥ ꯁꯟ
ꯂꯥꯁꯇ ꯂꯥꯁꯇ ꯃꯍꯤ ꯑꯣꯏꯅ ꯑꯗꯨꯝ ꯔꫭꯡ ꯂꯩꯅꯤꯀꯣ ꯃꯥꯏꯗꯥ꯫
ꯍꯤꯍꯤ ꯁꯣꯏꯔꯣꯏ ꯑꯩ ꯏꯁꯤꯡ ꯊꯟꯃꯥꯟꯗꯅꯥ꯫
ꯇꯩꯔꯝꯕꯥ ꯁꯤꯡꯗꯨ ꯂꯣꯏꯅ ꯏꯁꯤꯡ ꯂꯣꯒ ꯏꯁꯤꯡ ꯑꯣꯉꯒꯥ꯫
ꯇꯩꯁꯨ ꯇꯩꯗꯦꯕꯥ꯫
ꯎ ꯌꯥꯝꯗꯕꯤ ꯑꯝ ꯑꯩꯈꯣꯏꯗꯤ ꯂꯣꯏꯈ꯭ꯔꯦ ꯑꯥꯁ ꯇꯩꯅꯤꯉꯥꯏ ꯁꯨ ꯂꯩꯇꯔ꯭ꯦ ꯂꫭꯏꯔꯦ
ꯀ꯭ꯔꯤꯁꯨ ꯇꯧꯗꯦ ꯗꯥ ꯑꯩꯈꫭꯏꯗꯤ ꯁꯟꯀꯤꯟ ꯁ꯭ꯇ꯭ꯁꯔꯤꯡ ꯈꯛꯇꯅꯦ ꯕꯣꯗꯤ ꯂꯣꯁꯟꯒꯥ ꯁꯟꯁ꯭ꯔꯤꯡꯒꯥ꯫ ꯑꯩ ꯌꯨꯝꯗ ꯂꯩꯕꯥ ꯋꯥ ꯌꯨꯝꯗꯥ ꯂꯩꯔꯁꯨ ꯃꯄꯥꯟ ꯊꯣꯛꯑꯁꯨ ꯆꯞ ꯃꯥꯟꯅꯩ꯫ ꯑꯗꯨꯏꯗꯤ ꯃꯄꯥꯟ ꯊꯣꯛꯑꯥꯒ꯫
ꯑꯇꯩꯗꯤꯀꯣ ꯍꯧꯖꯤꯛ ꯗꯔꯀꯥꯔ ꯑꯃꯐꯥꯎꯕꯥ ꯇꯥꯗꯦ ꯗꯔꯀꯥꯔ ꯂꯩꯇꯦ꯫ ꯁꯟꯁꯀ꯭ꯔꯤꯟ ꯈꯛꯇꯗꯤ ꯁꯟꯁꯀ꯭ꯔꯤꯟ ꯈꯛꯇꯗꯤ ꯗꯔꯀꯥꯔ ꯂꯩꯌꯦ ꯍꯥꯏꯕꯗꯤ꯫ ꯋꯦꯗꯔ ꯋꯦꯗꯔꯁꯤꯀꯣ ꯌꯥꯝꯅ ꯀꯩꯅꯣ ꯇꯣꯉꯥꯟꯕꯅꯤꯅ ꯑꯍꯣꯏ ꯑꯩꯈꯣꯏ ꯏꯁꯀꯤꯟꯒꯤ ꯈꯟꯕꯗ ꯌꯥꯗꯕ
ꯍꯣꯏ ꯑꯇꯣꯞꯕꯨꯗꯤ ꯀꯔꯤꯁꯨ ꯀꯥꯟꯅꯗꯦꯗ ꯄꯩꯁꯥꯁꯨ ꯇꯤꯡꯅꯉꯥꯏ